ꯑꯣ
ꯍꯜꯂꯣ
ꯇꯥꯕ꯭ꯔꯣ
ꯇꯥꯢꯌꯦ
ꯑꯗꯨꯅꯦ ꯎꯝ ꯇꯥꯖꯥ ꯀꯗꯕꯅꯦ
ꯎꯝ ꯇꯥꯖꯔꯤꯌꯦ
ꯇꯥꯖꯕꯤꯌꯣ ꯀꯩ ꯍꯤꯟꯖꯥꯡ ꯆꯥꯔꯤꯒꯦ
ꯅꯁꯤꯔꯥ ꯍꯋꯥꯢ ꯆꯥꯢꯑꯦ ꯅꯪꯗꯤ ꯆꯥꯔꯕꯣ
ꯑꯧ ꯍꯣꯢ ꯆꯥꯌꯦ
ꯀꯩ ꯌꯤꯟꯖꯥꯡ ꯆꯥꯔꯒꯦ
ꯌꯦꯟ
ꯍꯩꯁ ꯑꯍꯥꯎꯕ ꯉꯥꯛꯇ ꯆꯥꯔꯦꯗ
ꯌꯦꯟ ꯆꯥꯢꯌꯦ ꯍꯥꯎꯗꯦ
ꯍꯥꯎꯇꯤꯌꯦ
ꯎꯝ
ꯀꯩꯒꯤ ꯍꯥꯎꯗ꯭ꯔꯤꯕ ꯅꯪꯅ ꯊꯣꯡꯉꯥꯒ ꯀꯩꯒꯤ ꯍꯥꯎꯇ꯭ꯔꯤ
ꯅ ꯊꯣꯡꯇꯕꯒꯤ ꯍꯥꯎꯇꯦ ꯑꯩꯅ ꯊꯣꯡꯉꯥꯗꯤ ꯍꯥꯎꯗꯣꯢꯕ ꯃꯤꯅ ꯊꯣꯡꯕꯒꯤꯀꯣ ꯑꯦꯁ ꯍꯥꯎꯗꯦ ꯉꯁꯤꯗꯤ ꯀꯃꯥꯢ ꯀꯃꯥꯢ ꯊꯣꯡꯕ꯭ꯔꯥ ꯈꯪꯗꯦ
ꯑꯗꯣ ꯅꯪ ꯊꯣꯡꯒꯦ ꯅꯪꯅ ꯊꯣꯡꯒꯦ ꯍꯥꯢꯌꯣ ꯌꯥꯗ꯭ꯔꯣ
ꯑꯩꯅ ꯊꯣꯡꯒꯦ ꯍꯥꯢꯔꯒ ꯃꯣꯢꯗꯣ ꯑꯩ ꯊꯣꯡꯕꯤꯒꯦ ꯊꯣꯡꯕꯤꯒꯦ ꯍꯥꯢꯕꯒꯤ ꯎꯄꯢ ꯂꯩꯇꯦꯗꯅ ꯌꯥꯔꯣꯢ ꯌꯥꯔꯣꯢ ꯍꯥꯢꯕꯁꯨ ꯌꯥ ꯇꯦ ꯑꯗꯨꯒꯤ ꯍꯣꯢ ꯍꯣꯢ ꯊꯣꯡꯅꯤꯡꯔꯗꯤ ꯊꯣꯡꯉꯣ ꯊꯣꯡꯉꯣ ꯍꯥꯢꯔꯒ ꯑꯗꯨꯝ ꯇꯣꯛꯈ꯭ꯔꯦ ꯑꯗꯨꯒꯤ ꯑꯁ ꯍꯥꯎ ꯇꯦ ꯍꯥꯎꯗꯕꯅ ꯀꯞꯅꯤꯡꯉꯦ
ꯍꯥꯎꯇꯕꯅ ꯀꯞꯅꯤꯡꯉꯦ ꯑꯁ ꯑꯗꯨꯗꯤ ꯅꯪꯗꯤ ꯑꯍꯥꯎꯕ ꯑꯍꯥꯎꯕ ꯆꯥꯗ꯭ꯔꯕꯅꯤꯅ ꯇꯨꯝꯕ ꯌꯥꯔꯣꯢꯅ ꯅꯪ ꯑꯗꯨꯗꯤ
ꯑꯩꯗꯤ ꯍꯦꯟꯖꯥꯡꯒꯨꯝꯕ ꯊꯣꯡꯕ ꯍꯩꯕꯅꯦ
ꯑꯁ ꯑꯗꯨꯗꯤ ꯑꯗꯨꯗꯤ ꯌꯥꯝ ꯐꯔꯦ ꯏꯟꯖꯥꯡ ꯊꯣꯡꯕꯩ ꯍꯩꯕ ꯑꯈꯣ ꯢ ꯏꯃꯥꯅꯖꯨ ꯍꯤꯟꯖꯥꯡ ꯊꯣꯡꯕꯤ ꯍꯩꯕꯅ ꯢꯁ ꯄꯣꯔꯛꯑꯣꯅ ꯍꯥꯢꯕꯅꯦ ꯌꯥꯝ ꯐꯔꯦ
ꯆꯥꯔꯤꯅꯦꯅ
ꯆꯞ ꯆꯥꯔꯦ ꯏꯟꯖꯥꯡ ꯊꯣꯡꯕꯤ ꯍꯩꯕꯤ ꯍꯤꯟꯖꯥꯡ ꯊꯣꯡꯕ ꯍꯩꯕ ꯑꯁ ꯃꯔꯝꯖꯨ ꯌꯥꯝ ꯃꯣꯛꯄ
ꯑꯗꯨꯅꯦ
ꯑꯝꯇ ꯏꯃꯨꯡꯒꯤ ꯊꯕꯛꯀ ꯐꯖꯅ ꯐꯖꯅ ꯃꯥꯏꯄꯨꯅꯅ ꯇꯧꯒꯗꯕ
ꯏꯁ ꯖꯨꯃꯥꯢ ꯍꯥꯢꯔꯒ ꯑꯥ ꯏꯃꯨꯡꯒꯤ ꯊꯕꯛ ꯂꯣꯏ ꯄꯤꯊꯣꯔꯗꯤꯀꯣ
ꯄꯤ ꯄꯤꯔꯣꯏꯌꯦ ꯂꯨꯅ
ꯂꯣꯏ ꯄꯤꯊꯣꯔꯛꯗꯤ ꯑꯁ ꯅꯪꯒꯤ ꯋꯥꯁꯤꯗꯤ ꯌꯥꯝ ꯋꯥꯒꯅꯤꯍꯦ ꯑꯩꯁꯦ
ꯑꯁ ꯅꯪ ꯍꯧꯖꯤꯛꯇꯒꯤ ꯋꯥꯗꯨꯏꯔꯣ ꯍꯥꯏꯖꯤꯕꯣ
ꯌꯥꯝ ꯋꯥ ꯅꯤꯡꯉꯥꯏ ꯃꯥꯂꯦ ꯍꯦ ꯅꯪ ꯅꯪꯒꯤ ꯋꯥ ꯁꯦ ꯏꯃꯨꯡꯒꯤ ꯏꯃꯨꯡꯒꯤ ꯊꯕꯛꯁꯨ ꯇꯧꯕꯅꯦ ꯍꯣꯏ ꯇꯧꯗꯤ ꯇꯧꯕꯅꯦ ꯑꯗꯨꯕꯨ
ꯑꯗꯣ ꯏꯃꯨꯡꯒꯤ ꯏꯃꯨꯡꯒꯤ ꯊꯕꯛ ꯇꯧꯒ꯭ꯔꯖꯨ ꯏꯃꯨꯡꯒꯤ ꯊꯕꯛ ꯅꯪꯅ ꯀꯩꯅꯣꯝ ꯇꯧꯔꯣꯏꯌꯦ ꯏꯃꯨꯡꯒꯤ ꯊꯕꯛ ꯀꯩꯁꯨ ꯇꯧꯍꯜꯂꯣꯏꯌꯦ
ꯑꯩ ꯑꯩꯅ ꯑꯩꯅ ꯊꯕꯛꯒꯨꯝꯕ ꯇꯧꯔꯗꯤ ꯅꯪꯁꯨ ꯃꯇꯦꯡ ꯄꯥꯝ ꯄꯥꯡꯒꯦꯔꯥ
ꯄꯥꯡꯗꯣꯏꯅꯤ ꯀꯩꯅꯣ
ꯑꯩ ꯊꯕꯛ ꯇꯧꯕ ꯈꯨꯗꯤꯡ
ꯑꯥ ꯑꯗꯨꯝ ꯄꯥꯡꯗꯣꯏꯅꯤ ꯑꯩ ꯊꯕꯛ ꯆꯠꯂꯗꯤ ꯈꯪꯗꯦ ꯑꯗꯨꯝ ꯄꯥꯡꯅꯤ
ꯑꯗꯨꯒ ꯅꯪꯅ ꯕꯣꯜꯒꯨꯝꯕ ꯁꯅꯕ ꯆꯠꯂꯗꯤ ꯑꯩꯗꯤ ꯏꯊꯟꯗ
ꯏꯊꯟꯗ ꯑꯗꯨꯗꯤ ꯇ ꯊꯕꯛꯇꯤ ꯇꯧꯔꯔꯣꯏꯗꯅ
ꯢꯁ ꯇꯧꯅꯤ ꯅꯣꯏ ꯃꯃꯥꯅ ꯇꯧꯋꯣ ꯍꯥꯏꯔꯗꯤ
ꯑꯈꯣꯏ ꯃꯥꯅꯒꯁꯨ ꯍꯥꯏꯔꯣꯏ ꯑꯈꯣꯏ ꯃꯥ ꯌꯥꯝ ꯐꯕꯅꯤ ꯑꯈꯣꯏ ꯃꯥꯅꯦ ꯑꯥꯗ ꯑꯗ꯭ꯋꯥꯏꯅ ꯍꯥꯏꯔꯣꯢ ꯑꯈꯣꯏ ꯃꯥꯥꯟꯅ
ꯑꯗꯣ ꯅꯣꯏ ꯃꯃꯥꯅ ꯑꯩꯕꯨ ꯆꯩꯔꯗꯤ ꯅꯪ ꯀꯃꯥꯏ ꯇꯧꯅꯤ
ꯆꯩꯔꯣꯢ ꯆꯩꯔꯣꯢ ꯑꯈꯣꯏꯃꯥ ꯆꯩ ꯆꯩ ꯕ ꯍꯩꯇꯦ
ꯑꯗꯣ ꯍꯣꯏ ꯆꯩꯔꯣꯏ ꯑꯗꯨꯕꯨ ꯆꯩꯔꯗꯤ ꯍꯥꯏꯕꯅꯦ ꯅꯪ ꯀꯃꯥꯏ ꯇꯧꯅꯤ
ꯑꯗꯣ ꯆꯩꯕꯗꯣ ꯍꯪꯉꯅꯤ ꯀꯩꯗ ꯀꯩꯒꯤ ꯀꯩꯒꯤ ꯉꯥꯡꯕꯤꯔꯤꯅꯣꯅ ꯍꯥꯏꯔꯅꯤ ꯑꯩꯈꯣꯏ ꯏꯇꯨꯖꯦ ꯀꯩꯒꯤ ꯉꯥꯡꯕꯤꯔꯤꯅꯣ ꯏꯃꯥꯅ ꯍꯥꯏꯔꯅꯤ ꯑꯗꯨꯗꯒꯤ ꯑꯗꯋ꯭ꯥꯢꯅ ꯑꯁ ꯃꯥꯗꯤ ꯁꯨꯃꯥꯏꯅ ꯇꯧ ꯑꯥ ꯑꯗꯨꯗꯩ ꯄꯥꯎꯈꯨꯝꯗꯣ ꯍꯥꯏꯔꯛꯑꯅꯤ ꯑꯈꯣꯢ ꯃꯥꯅ ꯑꯗ ꯑꯗꯨꯗꯩ ꯀꯩꯅꯣꯝ ꯇꯧꯍꯜꯂꯅꯤ
ꯑꯩꯅ ꯂꯥꯜꯂꯗꯤ ꯅꯪ ꯑꯃꯨꯛ ꯑꯩꯕꯨ ꯆꯩꯗꯣꯏꯔꯥ
ꯅꯪꯅ ꯂꯥꯜꯂꯗꯤ ꯑꯗꯣ ꯂꯥꯜꯂꯗꯤ ꯆꯩꯕꯖꯦ ꯆꯩꯕꯤꯔꯣꯏꯗ ꯑꯗꯣ ꯈꯔꯕꯨꯗꯤ ꯆꯩ ꯆꯩꯕꯗꯤ ꯆꯩꯔꯣꯢ ꯈꯔꯕꯨꯗꯤ ꯌꯨꯝ ꯏꯃꯨꯡꯗꯗꯤ ꯉꯥꯡꯒꯅꯤ ꯥ ꯀꯥ ꯃꯅꯨꯡꯗꯗꯤ ꯉꯥꯡꯉꯅꯤ ꯆꯩꯕꯗꯤ ꯆꯩꯕꯤꯔꯣꯏ ꯑꯇꯩ ꯃꯝꯗꯗꯤ ꯑꯩ ꯃꯤ ꯃꯃꯥꯡꯗ ꯆꯩꯔꯣꯏꯌꯦ ꯆꯩꯗꯣꯏꯖꯦ ꯀꯥ ꯃꯅꯨꯡ ꯀꯥ ꯃꯅꯨꯡꯗ ꯆꯩꯗꯣꯏꯅꯦ
ꯑꯗꯨꯒ ꯑꯩꯅ ꯀꯞꯄ꯭ꯔꯒ ꯂꯩꯔꯗꯤ
ꯀꯞꯄ ꯂꯩꯔꯒꯅ ꯊꯦꯝꯗꯣꯏꯅꯤ ꯀꯩꯅꯣ
ꯑꯦ ꯆꯩꯗꯕꯤꯔ
ꯗ ꯅꯪꯁꯦ ꯀꯞꯄꯦ ꯈꯜꯂꯣꯕ ꯆꯥꯛꯀ ꯆꯥꯗ꯭ꯔꯦ ꯈꯜꯂꯣꯕ
ꯑꯥ
ꯗ ꯑ ꯌꯨꯝꯗ ꯏꯃꯥ ꯑꯩ ꯉꯁꯤꯗꯤ ꯑ ꯆꯥꯛꯇꯣ ꯃꯌꯨ ꯃꯅꯨꯡꯗ ꯆꯥꯔꯒꯦ ꯒꯥꯏꯅ ꯀꯥ ꯃꯅꯨꯡꯗ ꯆꯥꯔꯒꯦꯅ ꯇꯧꯔꯒ ꯑꯩ
ꯌꯥꯔꯣꯏ ꯌꯥꯔꯣꯏ ꯆꯥꯃꯤꯟꯅꯒꯗꯕꯅꯦ ꯍꯥꯏꯔꯗꯤ
ꯑꯦ ꯌꯥꯅꯤ ꯑꯈꯣꯏ ꯃꯥꯅ ꯑꯗ꯭ꯋꯥꯏꯅ ꯍꯥꯏꯔꯣꯏ ꯑꯁ ꯑꯗꯨ ꯄꯨꯔꯥꯑꯅꯤ ꯑꯟꯅ ꯄꯨꯔꯑꯅꯤ ꯑꯗꯩ ꯄꯨꯔꯛꯑꯔꯣꯢ ꯑ ꯍꯥꯢꯗꯤ ꯏꯜꯂꯦ
ꯋꯥꯗꯤ ꯇꯥꯕ ꯅꯨꯡꯉꯥꯏꯀꯣ
ꯑꯦ ꯇꯥꯕ ꯅꯨꯡꯉꯥꯏꯕ ꯅꯇꯤꯌꯦ
ꯊꯕꯛꯅ ꯇꯧꯗ꯭ꯔꯗꯤ ꯑꯁ
ꯊꯕꯛ ꯊꯕꯛ ꯇꯧꯅꯕꯅꯦ ꯑꯩꯅ ꯍꯥꯏꯖꯦ ꯇꯧꯔꯛꯀꯅꯤ ꯊꯕꯛ ꯑꯩꯈꯣꯏ ꯑꯩꯈꯣꯏꯗꯤ ꯇꯧꯔ ꯇꯧꯔꯛꯀꯅꯤ ꯊꯕꯛꯇꯤ ꯑꯗꯨꯝ ꯇꯧꯔꯛꯀꯅꯤ
ꯑꯦꯁ ꯑꯗꯨꯅꯦ ꯇꯧꯔꯤꯗꯣ ꯐꯥꯗꯣꯏꯕ ꯇꯧꯗ꯭ꯔ ꯗꯤ ꯂꯣꯏꯔꯤꯍꯦ
ꯑꯗꯨꯗꯒꯤ ꯊꯦꯝꯃꯅꯤ ꯑꯗꯩ ꯊꯦꯝꯕ ꯌꯥꯗ꯭ꯔꯦꯗꯅ ꯑꯗꯨꯗꯩ ꯀꯥꯏ ꯀꯣꯏꯅꯤꯡꯒꯦ ꯆꯁꯤ ꯀꯣꯏꯕ ꯑꯥꯏꯁ ꯀ꯭ꯔꯤꯝꯒ ꯄꯤꯔ ꯑꯥꯏꯁ ꯀ꯭ꯔꯤꯝꯒ ꯆꯥꯎꯔꯖꯤ ꯑꯗꯨ ꯇꯧꯔꯒ ꯑꯥꯏꯁ ꯀ꯭ꯔꯤꯝ ꯄꯤꯖꯕ ꯐ ꯐꯣꯊꯣꯛꯑꯅꯤ ꯑꯩꯅ
ꯍꯥꯥ
ꯑꯥꯏꯁ ꯀ꯭ꯔꯤꯝ ꯄꯤꯖꯕ ꯄꯣꯊꯣꯛꯑꯅꯤ ꯑꯩꯅ
ꯀꯩ ꯍꯥꯏꯕ
ꯑꯥꯏꯁ ꯀ꯭ꯔꯤꯝ ꯄꯤꯖꯕ ꯄꯨꯊꯣꯛꯑꯅꯤꯕ
ꯑꯗꯨꯅꯦ ꯑꯗꯨꯅꯦ ꯑꯥꯏꯁ ꯀ꯭ꯔꯤꯝ ꯊꯦꯝꯔꯗꯤ ꯑꯥꯏꯁ ꯀꯔꯤꯝ ꯄꯤꯔꯒ ꯊꯦꯝꯔꯗꯤ ꯐꯥꯗꯣꯏꯅꯦꯕ
ꯑꯗꯣ ꯑꯥꯏꯁ ꯀ꯭ꯔꯤꯝ ꯄꯤꯊꯛꯑꯅꯤ ꯄꯤꯖꯔꯅꯤ ꯑꯗꯨꯗꯒꯤ ꯏꯃꯨꯡ ꯆꯪꯉꯥꯅꯤ ꯑꯗꯨꯗꯒꯤ ꯊꯦ ꯊꯦꯝꯃꯅꯤ ꯑꯃꯨꯛ ꯍꯦꯟꯅ ꯊꯦꯝꯃꯅꯤ ꯑꯗ ꯑꯥꯏꯁ ꯀ꯭ꯔꯤꯝꯅ ꯌꯥꯗ꯭ꯔꯦꯅ ꯑꯗꯩ ꯀꯩꯅꯣ ꯇꯧꯔꯅꯤ ꯑꯥꯏꯁ ꯀ꯭ꯔꯤꯝꯅ ꯇꯧꯔ ꯊꯦꯝꯃꯅꯤ ꯅꯪꯗ‌ꯦ
ꯑꯗꯨꯒ ꯌꯥꯗ꯭ꯔꯗꯤ
ꯌꯥ ꯇꯣꯛꯑꯣꯏꯗ ꯑꯗꯨꯝ ꯑꯗꯨꯝ ꯅꯪ ꯅꯣꯛꯇꯤ ꯅꯣꯛꯂꯛꯀꯅꯤꯗꯅ ꯑꯗ
ꯆꯦꯁ ꯆꯦꯁ ꯑꯩꯗꯤ ꯁꯥꯎꯔꯤ ꯅꯣꯛꯇꯕꯅꯦ
ꯗꯣꯛꯇꯔ ꯑꯩꯗꯤ ꯅꯣꯛꯍꯟꯗꯣꯏꯅꯦ ꯑꯩ ꯎꯔꯒꯗꯤ ꯅꯣꯛꯂꯑꯅꯤ
ꯆꯦꯁ ꯅꯣꯛꯅꯤꯡꯗ꯭ꯔꯗꯤ ꯅꯪꯕꯨ ꯎꯔꯒ ꯑꯃꯨꯛꯀ ꯁꯥꯎꯔꯗꯤ
ꯁꯥ ꯁꯥꯎꯔꯗꯤ
ꯅꯪꯒꯤ ꯅꯁꯛ ꯌꯦꯡꯅꯤꯡꯗꯦ ꯍꯥꯏꯔꯗꯤ ꯅꯪ ꯀꯃꯥꯏ ꯇꯧꯅꯤ
ꯅꯁꯛ ꯌꯦꯡꯅꯤꯡꯗꯦ ꯍꯥꯏꯔꯗꯤ ꯎꯝ ꯀꯩꯅꯣ ꯃꯈꯥ ꯑꯗꯨꯗꯤ ꯅꯁꯛ ꯌꯦꯡꯅꯤꯡꯗꯦ ꯍꯥꯏꯔꯗꯤ ꯃꯈꯥ ꯇꯨꯝꯃꯅꯤ ꯌꯦꯡꯅꯤꯡꯗꯦ ꯍꯥꯏꯕ ꯃꯤ ꯑꯥ ꯀꯩꯅꯣꯝꯅ ꯌꯦꯡꯅꯤꯡꯗꯦ ꯍꯥꯏꯕꯕꯨ ꯀꯩꯩꯟ ꯌꯦꯡꯍꯜꯂꯔꯣꯏꯅ ꯑꯥ ꯃꯈꯥꯗ ꯑꯣꯏꯅ ꯇꯨꯝꯃꯅꯤ ꯑꯩ
ꯑ ꯋꯥꯗꯤꯀꯣ ꯋꯥꯗꯤꯀꯣ ꯇꯥꯕ ꯅꯨꯡꯉꯥꯏ ꯀꯣ ꯇꯁꯦꯡ ꯇꯁꯦꯡꯅ ꯇꯧꯔꯗꯤ ꯐꯥꯗꯣꯏꯕ ꯑꯗꯨꯒꯨꯝꯕ ꯋꯥꯁꯦ
ꯇ ꯇꯁꯦꯡꯅ ꯇꯁꯦꯡꯅ ꯇꯁꯦꯡꯅꯅꯦ ꯇꯧꯗꯨꯏꯁ‌ꯦ ꯇꯁꯦꯡꯅ ꯅꯨꯡ ꯇꯁꯦꯡꯅ
ꯐꯥꯔꯦꯅꯦ ꯐꯥꯔꯦꯅꯦ ꯑꯗꯨꯗꯤ ꯉꯁꯤ ꯀꯃꯥꯏ ꯀꯃꯥꯏꯟ ꯇꯧꯔꯤꯅꯣ
ꯑꯁ ꯅꯁꯤꯗꯤ ꯐꯖꯅ ꯂꯝꯖꯦꯟ ꯀꯩꯅꯣꯝ ꯆꯦꯜꯂꯦ ꯑꯣ ꯉꯔꯥꯡꯗꯤ ꯊꯥꯔꯇꯤ ꯁꯚꯦꯟ ꯃꯤꯅꯠꯇ ꯀꯣ
ꯑꯥꯎ
ꯐꯣꯔ ꯀꯩꯅꯣꯃꯨꯛ ꯆꯦꯜꯂꯦꯕ ꯐꯣꯔ ꯀꯤꯂꯣꯃꯤꯇꯔ
ꯎꯝ
ꯉꯁꯤꯅ ꯑꯃꯨꯛ ꯇ꯭ꯋꯦꯟꯇꯤ ꯁꯚꯦꯟ ꯃꯤꯅꯠꯇ ꯐꯣꯔ ꯀꯤꯂꯣꯃꯤꯇꯔ
ꯁꯦꯁ ꯌꯥꯝ ꯀꯜꯂꯤꯍꯦ ꯑꯗꯨꯗꯤ
ꯀꯟꯖꯗꯦ ꯏꯕꯦꯝꯃꯥ
ꯌꯥꯝ ꯀꯟꯂꯤꯍꯦ ꯌꯥꯝ ꯀꯜꯂꯦꯍꯦ ꯑꯩꯒꯤꯗꯃꯛꯇ ꯆꯦꯟꯕ꯭ꯔꯥ
ꯑꯥ ꯅꯪꯒꯤ ꯈꯜꯂꯒ ꯅꯪꯒꯤ ꯋꯥꯈꯜ ꯈꯜꯂ ꯈꯜꯂ ꯆꯦꯜꯂꯦ
ꯑꯗꯨꯒ ꯋꯥ ꯋꯥꯕꯁꯨ ꯐꯥꯎꯗꯦ
ꯋꯥꯕꯒ ꯂꯣꯏ ꯀꯥꯎꯋꯦ ꯅꯪꯒꯤ ꯋꯥꯈꯜ ꯈꯜꯂ ꯆꯦꯟꯕꯁꯦ
ꯑꯗꯨꯅꯦ ꯑꯗꯨꯅꯦ ꯑꯗꯨꯗꯤ ꯑꯩꯁꯦ ꯌꯥꯝ ꯐꯩꯌꯦꯗꯅ
ꯐꯩꯌꯦ ꯍꯥꯏꯖꯤ ꯑꯗꯨ ꯋꯥꯈꯜꯒꯖꯦ ꯂꯣꯏ ꯀꯥꯎꯊꯣꯛꯑꯦꯕ
ꯑꯗꯨꯅꯤ ꯁꯦꯁ ꯋꯥꯗꯤꯀꯣ ꯃꯤ ꯃ ꯆꯥꯗꯤ ꯋꯥ ꯉꯥꯡꯕꯗꯤ ꯌꯥꯝ ꯍꯩꯀꯣ
ꯍꯩꯖꯗꯦ ꯍꯩꯖꯗꯦ ꯑꯈꯣꯏ ꯋꯥ ꯉꯥꯡꯕ
ꯋꯥ ꯉꯥꯡꯕꯗꯤ ꯌꯥꯝ ꯍꯥꯏꯌꯦ
ꯍꯥꯏꯖꯗꯤꯌꯦ ꯅꯪꯒꯅ ꯅꯥꯕ ꯅꯨꯃꯤꯠꯇꯣ ꯅꯔꯦ ꯈꯜꯂꯣ ꯅꯔꯗꯤ ꯏꯁ ꯀꯩꯅꯣꯝ ꯇꯧ ꯃꯥꯗꯤ ꯅꯔꯦ ꯑꯩ ꯀꯩꯅꯣꯝ ꯇꯧꯔꯦꯅ ꯍꯤꯗꯥꯛꯀ ꯂꯩꯕꯤꯗꯨꯏꯅꯦ ꯑꯗꯨ ꯍꯤꯗꯥꯛꯀ ꯂꯩꯔꯒ ꯍꯤꯗꯥꯛꯀ ꯄꯤꯖꯔꯒ
ꯁꯦꯕꯥ ꯇꯧꯔꯔꯣꯏꯗ꯭ꯔꯣ
ꯇꯧꯗꯣꯏꯅꯤ ꯁꯦꯕꯥ ꯁꯦꯕꯥ ꯇꯧꯗꯣꯏꯅꯤ ꯀꯩꯗꯧꯔꯒꯦ ꯋꯥꯇꯔ ꯕꯦꯛꯀꯗꯣ ꯑꯥ ꯋꯥꯇ꯭ꯔ ꯕꯦꯛꯀ ꯑꯣꯝꯃꯜꯂꯒ ꯑꯗꯩ ꯑꯣꯝꯍꯜꯂ ꯇꯨꯝ ꯇꯨꯝꯃꯜꯂ
ꯑꯁ ꯅꯨꯡꯉꯥꯏꯅꯤꯍꯦ ꯑꯗꯨꯗꯤ
ꯑꯗꯨꯅꯤ ꯅꯨꯡꯉꯥꯏꯅꯤ ꯑꯗꯨꯗ ꯑꯗꯨꯝ
ꯑꯗꯨꯗꯤ ꯅꯪꯉꯣꯟꯗ ꯅꯪꯒꯤ ꯃꯅꯥꯛꯇ
ꯑꯁ ꯑꯗꯨꯅꯦ ꯑꯩꯖꯨ ꯅꯪꯒ ꯀꯩꯅꯣ ꯇꯧꯅꯤꯡꯕꯅ ꯍꯥꯏꯗꯤ ꯏꯃꯨꯡꯗ ꯂꯩꯍꯟꯅꯤꯡꯕꯅ ꯂꯩ ꯂꯩꯍꯟꯅꯤꯡꯕꯅ ꯈꯥꯡ ꯉꯝꯗ꯭ꯔꯦ ꯀꯩꯒꯤꯅꯣꯅ ꯅꯪꯒꯤ ꯍꯤꯟꯖꯥꯡ ꯑꯍꯥꯎꯕ ꯆꯥ ꯆꯥꯕ ꯐꯪꯉꯅꯤ ꯑꯗꯨꯗꯒꯤ ꯏꯃꯨꯡꯖꯨ ꯅꯪꯅ ꯀꯣꯜꯂꯅꯤ ꯅꯠꯇ꯭ꯔꯥ
ꯑꯗꯨꯅꯦ
ꯑꯗꯨ ꯏꯃꯨꯡ ꯀꯣꯟꯕꯗꯤ ꯈꯪꯕ꯭ꯔꯥ
ꯈꯟ ꯈꯪꯗꯤꯌꯦ
ꯈꯪꯗꯦ
ꯏꯃꯨꯡꯖꯦ ꯅꯪꯅ ꯂꯣꯏ ꯄꯨꯔ ꯆꯠꯂꯅꯤ ꯍꯥꯏꯕ
ꯍꯥꯑꯣ
ꯒꯥꯁꯦ ꯀꯣꯜꯂꯒ ꯎꯝ ꯑꯗꯣ ꯍꯨꯏꯒꯥ ꯍꯨꯏꯒꯥꯒ ꯂꯩꯃꯤꯟꯅꯔꯅꯤ
ꯑꯗꯨꯅꯦ ꯍꯣꯏ ꯍꯣꯏ ꯍꯣꯏ ꯑꯗꯨꯅꯦ ꯑꯩꯒꯤ ꯕꯦꯁ ꯅꯪ ꯅꯪ ꯑꯥ ꯀꯩꯍꯥꯏꯁꯤꯔꯥ ꯊꯕꯛꯒꯨꯝꯕ ꯆꯠꯂꯗꯤ ꯍꯨꯏꯒꯥ ꯂꯩꯃꯤꯟꯅꯕꯗꯣ
ꯂꯩꯃꯤꯟꯅꯔꯅꯤ
ꯂꯩꯃꯤꯟꯅꯔꯒꯥ ꯑꯥ ꯅꯪꯕꯨ ꯉꯥꯏꯔꯒꯥ ꯂꯩꯥꯗꯣꯏꯅꯦꯕ ꯑꯗꯨꯗꯤ
ꯅꯪ ꯉꯥꯏ ꯂꯩꯔꯅꯤ ꯅꯪꯅ
ꯑꯗꯨꯅꯦ
ꯑꯩꯅ ꯊꯕꯛ
ꯑꯗꯨꯒꯥ ꯅꯪꯅ ꯍꯜꯂꯛ ꯍꯜꯂꯛꯔꯥꯒ ꯃꯣꯏ ꯇꯥꯃꯣ ꯍꯥꯂꯔ ꯆꯥꯂꯥꯍꯦ
ꯍꯥꯏꯔꯛꯑꯣ ꯍꯥꯏꯔꯣ
ꯍꯥꯏꯅꯤꯡꯗ꯭ꯔꯦ ꯍꯥꯏꯅꯤꯡꯗ꯭ꯔꯦ ꯍꯥꯏꯅꯤꯡꯗ꯭ꯔꯦ
ꯑꯩ ꯍꯜꯂꯛꯑꯅꯦꯕ ꯑꯩ ꯍꯜꯂꯦꯑꯦꯕ ꯈꯥꯕ ꯑꯩꯖꯦ ꯎꯝ ꯀꯩꯅꯣꯅ ꯍꯜꯂꯛꯑꯦ ꯊꯕꯛ ꯆꯠꯂꯦ ꯍꯜꯂꯦ ꯀꯃꯥꯏ ꯍꯥꯏꯗꯣꯏꯕ ꯖꯦ ꯑꯝꯇꯥ ꯐꯖꯅ ꯍꯥꯏꯔꯛꯑꯣꯁꯦ ꯍꯌꯦꯡꯋꯥꯏ ꯍꯌꯦꯡꯋꯥꯏ ꯍꯥꯏꯅꯕꯅꯦ ꯄ꯭ꯔꯦꯛꯇꯤꯁ ꯇꯧꯔꯤꯅꯦ ꯍꯧꯖꯤꯛꯇꯥꯒꯤ ꯑꯥ ꯍꯥꯥ ꯇꯥꯕ꯭ꯔꯣ ꯑꯗꯨꯅꯦ ꯑꯗꯣ ꯀꯃꯥꯏ ꯍꯥꯏꯗꯨꯏꯅꯣꯕ ꯑꯠ ꯄ꯭ꯔꯦꯛꯇꯤꯁ ꯇꯧꯔꯤꯅꯦꯕ ꯍꯥꯏꯕ
ꯑꯁ ꯍꯥꯏꯔꯣꯏꯗꯥ ꯍꯧꯖꯤꯛꯗꯤ ꯁꯔꯄ꯭ꯔꯥꯏꯖ ꯑꯣꯏꯅ ꯍꯥꯏꯗꯣꯏꯅꯦ ꯂꯥꯞ ꯄꯀꯥꯟꯗ
ꯑꯩꯅ ꯍꯥꯏꯔꯣꯏ
ꯎꯝ ꯍꯥꯏꯔꯣꯏ ꯍꯧꯖꯤꯛꯗꯤ ꯂꯥꯛꯄ ꯀꯥꯟꯗ ꯇꯥꯁꯦꯡ ꯇꯥꯁꯦꯡꯅ ꯂꯥꯛꯄ ꯀꯥꯟꯗ ꯍꯥꯏꯗꯣꯏꯅꯦ ꯁꯔꯄ꯭ꯔꯥꯏꯖ ꯑꯣꯏꯅꯀꯣ ꯍꯧꯖꯤꯛꯗꯤ ꯍꯥꯏꯕ ꯌꯥꯔꯔꯣꯏ
ꯎꯝ ꯑꯩꯒꯤ ꯍꯧꯖꯤꯛꯇꯤ ꯍꯥꯏꯕ ꯌꯥꯗꯦ ꯍꯥꯏꯗꯣ
ꯍꯥꯏꯕ ꯌꯥꯗꯦ ꯍꯣꯏ
ꯎꯝ ꯑꯁ ꯑꯗꯨ
ꯍꯥꯏꯕ ꯌꯥꯗꯦ ꯅꯪꯁꯨ ꯁꯥꯎꯕꯤꯒꯥꯅꯨ
ꯁꯥꯎꯗꯦꯗ ꯀꯩ ꯃꯥꯅꯦ ꯍꯥ ꯅꯦꯟꯗ ꯑꯗꯨꯕꯨ ꯀꯩ ꯇꯧꯋꯤ ꯁꯥꯎꯗꯣꯏꯅꯣ
ꯑꯗꯨꯅꯦ ꯌꯥꯝ ꯑꯐꯕꯅꯦ ꯌꯥꯝ ꯑꯞ ꯐꯕꯅꯦ ꯅꯪꯅ ꯑꯗꯨꯃꯥꯏ ꯇꯧꯔꯤꯗꯤꯀꯣ ꯑꯩꯅ ꯂꯥꯛꯄ ꯀꯥꯟꯗ ꯅꯪ ꯑꯗꯨꯃꯥꯏꯟ ꯇꯧꯅꯦ ꯑꯩ ꯑꯩꯒꯤ ꯅꯨꯄꯥꯁꯤꯗꯤ ꯌꯥꯝ ꯐꯥꯕꯅꯦ ꯑꯩꯕꯨ ꯂꯨꯅ ꯇꯧꯕꯅꯦ ꯗꯨꯃꯥꯏ ꯍꯥꯏꯗꯣꯏꯅꯦ ꯑꯩꯗꯤ ꯎꯝ ꯃꯤ ꯂꯥꯛꯄ ꯈꯨꯗꯤꯡ
ꯎꯝ ꯑꯩꯖꯨ ꯍꯥꯏꯗꯣꯏꯅꯤ ꯑꯗ ꯑꯩꯗꯤ ꯑꯩꯗꯤ ꯍꯥꯏꯗꯣꯏꯟ ꯑꯗꯨ ꯑꯩꯒꯤ ꯅꯨꯄꯤꯁꯤ ꯌꯥꯝ ꯐꯕꯅꯤ ꯀꯩꯅꯣ ꯇꯧꯕꯅꯤ ꯏꯃꯨꯡꯒꯥꯖꯨ ꯐꯖꯅ ꯀꯣꯟꯕꯅꯤ ꯈꯣꯠꯄꯅꯤꯅ ꯏꯃꯥꯒꯤ ꯕꯕꯥꯒꯤ ꯁꯦꯕꯥ ꯇꯧꯕꯅꯦꯅ
ꯅꯪꯕꯨ ꯍꯥꯟꯅ ꯍꯥꯏꯕꯒꯤꯔꯥ
ꯑꯥ ꯅꯠꯇꯦ ꯑꯩꯗꯤ ꯍꯥꯟꯅ ꯑꯗꯨꯝ ꯈꯜꯂꯥ ꯂꯩꯗ
ꯆꯦꯁ
ꯌꯥ ꯑꯦ ꯆꯥꯛ ꯍꯤꯟꯖꯥꯡ ꯒꯖꯦ
ꯑꯗꯣ ꯑꯩꯅ ꯏꯃꯨꯡꯒꯤ ꯊꯕꯛ ꯐꯖꯅ ꯇꯧꯗ꯭ꯔꯗꯤ ꯀꯃꯥꯏ ꯇꯧꯅꯤ ꯅꯪ
ꯑꯗꯨꯝ ꯇꯧꯔꯛꯀꯅꯤ ꯑꯗꯨ ꯂꯨꯍꯣꯡ ꯂꯍꯣꯡꯕ ꯄꯨꯟꯁꯤ
ꯑꯩꯅꯀꯣ
ꯅꯁꯥꯅ ꯈꯪꯗꯧꯅꯤ ꯑ ꯑꯗꯨꯝ ꯇꯧꯔꯛꯀꯅꯦꯕ ꯅꯪꯅ